ꯍꯜꯂꯣ ꯂꯣ ꯑꯥꯎ
ꯀꯩꯗꯧꯔꯤꯒꯦ
ꯌꯨꯝꯗ ꯁꯨꯝ ꯂꯩꯔꯝꯕꯅꯦ
ꯃꯇꯝ ꯂꯦꯟꯕꯁꯦ ꯋꯥꯕ꯭ꯔꯥ
ꯑꯁ ꯌꯥꯝ ꯊꯤ ꯋꯥꯏꯕꯣ ꯢꯍꯦ ꯍꯥ ꯍꯥ
ꯊꯕꯛ ꯆꯤꯟꯃꯟꯗꯅ ꯑꯩꯈꯣꯏꯗꯤ ꯃꯇꯝ ꯂꯦꯟꯕꯒ ꯁꯪꯗ꯭ꯔꯦ
ꯅꯨꯡꯉꯥꯏꯖꯥꯔ꯭ꯝꯅꯤꯗ
ꯀꯥꯔꯤꯗ ꯅꯨꯡꯉꯥꯏꯗꯧꯔꯤꯒꯦ
ꯊꯕꯛ ꯆꯤꯜꯂꯤꯗꯣ ꯈꯔ ꯄꯤꯕ ꯌꯥꯕ ꯊꯕꯛ ꯈꯔ ꯄꯤꯔꯛꯎꯅꯦ
ꯢꯁ
ꯍꯝ ꯍꯝ ꯍꯝ ꯍꯝ
ꯂꯥꯛꯒꯦꯔ ꯍꯣꯢꯗ ꯇꯣꯂꯣꯞ ꯁꯥꯥꯔꯒꯦ
ꯁꯔꯣꯅꯦ ꯀꯌꯥ ꯁꯗꯣꯏꯅꯣ
ꯀꯌꯥ ꯄꯥꯃꯤꯅꯣ ꯀꯌꯥ ꯁꯥꯎ ꯍꯥꯢꯅꯣ
ꯑꯩ ꯌꯥꯝꯗ꯭ꯔꯁꯨ ꯀꯨꯟꯃꯨꯛ ꯐꯪꯉꯥꯗꯤ ꯌꯥꯔꯦꯗ
ꯀꯩꯅꯣ ꯂꯤꯁꯤꯡ ꯈꯨꯟꯕꯨ ꯄꯩꯁꯥꯔꯣ
ꯏꯍꯦ ꯍꯦ ꯍꯦ ꯍꯨꯝ ꯍꯨꯝ ꯍꯤꯡꯕꯁꯦ ꯋꯥꯏꯅꯦꯀꯣ
ꯄꯥꯅꯤ ꯄꯨꯔꯤ ꯌꯣꯟꯒꯦ ꯄꯩꯁꯥ ꯇꯥꯟꯒꯦ
ꯎꯝ ꯀꯥꯟꯅꯕꯕꯨ ꯈꯪꯒꯗ꯭ꯔꯣ
ꯈꯪꯗꯦꯗ ꯀꯥꯟꯅꯕ꯭ꯔꯥ ꯀꯥꯟꯅꯗꯕ꯭ꯔꯥ ꯅꯣꯡꯃꯒꯤ ꯀꯨꯟ ꯀꯨꯟꯊ꯭ꯔꯥ ꯌꯥꯗꯦꯅꯥ
ꯎꯝ ꯀꯌꯥꯒꯤ ꯀꯌꯥ ꯀꯌꯥ ꯇꯧꯢꯕ ꯇꯔꯥꯒꯤ ꯌꯣꯜꯂꯤꯔꯣ ꯀꯨꯟꯒꯤ ꯌꯣꯜꯂꯤꯔꯣ ꯄ꯭ꯂꯦꯠꯇ
ꯇꯔꯥ
ꯀꯌꯥ ꯄꯤꯁ ꯀꯌꯥ
ꯇꯔꯦ꯭ꯠ ꯀꯥ ꯇꯧꯏꯔꯦꯕꯨ
ꯏꯁ ꯌꯥꯝꯃꯦꯍꯦ
ꯑꯗꯨ ꯍꯥꯏꯔꯦ ꯌꯥꯗꯦ ꯑꯩꯈꯣꯏ ꯏꯅꯦꯒ ꯇꯧꯃꯤꯟꯅꯕꯅꯦ
ꯑꯥ
ꯌꯥꯗ꯭ꯔꯤꯕ ꯇꯔꯥꯏ ꯇꯔꯦꯠ ꯇꯧꯋꯦ ꯍꯥꯏꯔ ꯀꯩꯅꯣ ꯅꯣꯏ ꯉꯥꯡꯉꯤꯗꯣ ꯑꯩꯅ ꯃꯤ ꯀꯨꯟꯒꯤ ꯇꯔꯨꯛꯅꯦ ꯂꯣꯏ ꯇꯧꯅꯔꯤꯁꯦ ꯍꯥꯏꯕ
ꯍꯣꯏ
ꯇꯔꯥꯏ ꯇꯔꯨꯛ ꯐꯧ ꯇꯧꯔꯁꯦ ꯍꯥꯏꯕ ꯌꯥꯗ꯭ꯔꯤꯕ
ꯎꯝ
ꯕꯦꯔꯅꯦ
ꯅꯣꯏꯗꯨꯗ ꯄꯥꯅꯤ ꯄꯨꯨꯔꯤ ꯆꯥꯔ ꯂꯥꯛꯑꯖꯤꯔ ꯈꯪꯗꯦꯅꯦ ꯑꯗꯨꯗꯤ ꯌꯥꯎ ꯍꯣꯡꯉꯦꯅꯦ
ꯑꯗꯨꯕꯨꯗꯤ ꯀꯩ ꯌꯥꯎꯕꯕꯨꯗꯤ ꯀꯩꯝ ꯌꯥꯎꯕ ꯑꯗꯨ ꯌꯥꯎꯕ ꯅꯠꯇꯦꯗ
ꯀꯩꯝ ꯌꯥꯎꯕ ꯅꯠꯇꯦ ꯍꯥꯏꯗꯤ ꯀꯩꯅꯣ ꯍꯋꯥꯏ ꯊꯣꯡꯕ ꯑꯃ ꯌꯥꯎꯕ ꯅꯠꯇ꯭ꯔꯣ
ꯍꯋꯥꯏꯒ ꯑꯂꯨꯒ ꯊꯣꯡꯕꯅ ꯂꯣꯏꯔꯦ
ꯑꯦ ꯑꯗꯨꯅꯤ ꯀꯩꯅꯣ ꯍꯣꯏ ꯑꯗꯨꯗ ꯅꯣꯏ ꯋꯥꯠꯄꯕꯨ ꯀꯩꯅꯣꯒꯤ ꯍꯩ ꯍꯩ ꯃꯍꯤ ꯃꯪꯒꯦ ꯃꯍꯤ ꯑꯗꯨꯝ ꯋꯥꯠꯂꯦ
ꯎꯝ
ꯑꯗꯨꯒ ꯀꯩꯅꯣꯒ ꯑꯩꯗꯤ ꯍꯥꯎꯕꯗꯤ ꯎ ꯃꯣꯔꯣꯛ ꯀꯨꯞ ꯀꯨꯞꯅ ꯁꯣꯏꯔ ꯍꯥꯞꯄꯗ ꯍꯥꯎꯋꯤꯅꯦ ꯃꯣꯔꯣꯛ ꯁꯥꯇꯛ ꯁꯥꯇꯛ ꯇꯧꯔꯒ
ꯍꯣꯏ ꯑꯂꯨ ꯑꯃ ꯀꯪꯅ ꯃꯦꯠꯄꯣꯏ ꯊꯣꯡꯕꯣꯏ ꯇꯧꯔꯒ
ꯑꯥ ꯑꯥ ꯑꯆꯥ
ꯄꯩꯁꯥꯥꯕꯨꯗꯤ ꯌꯥꯝꯅ ꯊꯥꯗꯕ ꯅꯠꯇꯦꯗ
ꯎꯝ
ꯅꯨꯃꯤꯠꯅꯤꯅꯤ ꯁꯨꯔꯦ ꯑꯗꯣ ꯀꯥꯌꯥꯃꯨꯛ ꯁꯤꯠꯇꯣꯏꯅꯣ ꯈꯪ
ꯅꯨꯡꯇꯤꯒꯤ ꯑꯗꯨꯝ ꯅꯣꯏ ꯑꯗꯨꯒꯤ ꯀꯩꯅꯣꯗ ꯃꯤ ꯑꯇꯣꯞꯄꯗꯤ ꯂꯧ ꯂꯩꯇꯕ ꯅꯠꯇ꯭ꯔꯣ ꯅꯣꯏ ꯑꯗꯨꯒꯤ ꯅꯣꯏ ꯃꯅꯨꯡꯗ ꯑꯗꯨꯝ ꯅꯠꯇ꯭ꯔꯣ
ꯃꯤ ꯑꯇꯣꯞꯄꯁꯨ ꯂꯩ
ꯀꯗꯥꯏ ꯑꯗꯨ ꯅꯣꯏ ꯃꯊꯛꯇ ꯀꯥꯈꯠꯂ ꯂꯩꯔ ꯃꯈꯥ
ꯑꯣꯈꯣꯏ ꯃꯈꯥꯗ ꯐꯝꯃꯦ
ꯅꯪ ꯅꯣꯏ ꯅꯣꯏ ꯗꯥꯏꯔꯦꯛ ꯌꯣꯜꯂꯤꯔꯣ ꯍꯥꯏꯖꯦ
ꯍꯣꯏ
ꯏꯁ ꯅꯪ ꯑꯣꯟꯊꯣꯛ ꯑꯣꯟꯊꯣꯛꯄ ꯌꯥꯝ ꯇꯧꯋꯦꯍꯦ
ꯍ ꯍ
ꯑꯩ ꯅꯡ
ꯄꯤꯇꯤ ꯅ ꯌꯣꯜꯂꯤꯅꯦ ꯄꯤ ꯄꯤꯅ ꯑꯉꯥꯡ ꯑꯃ ꯂꯩꯌꯦꯅꯦ ꯃꯆꯥ
ꯑꯥ
ꯑꯩꯅ ꯌꯦꯟꯕꯣꯔꯥ ꯇꯥꯎꯔ ꯂꯩꯕ ꯄꯣꯠ ꯇꯝꯊꯣꯛ ꯇꯝꯁꯤꯟꯅ ꯃꯥꯅ ꯇꯧꯕ ꯎꯝ ꯃꯈꯥꯗ ꯍꯥꯏꯗꯤ ꯑꯃ ꯈꯪꯕ ꯑꯃ ꯁꯥꯗꯣꯛꯑ ꯂꯩꯕꯗꯣ
ꯍꯣꯏꯅꯦ ꯑꯗꯨꯏꯁꯨ ꯅꯪꯁꯨ ꯑꯗꯨꯝ ꯑꯗꯨꯋꯥꯏ ꯑꯩꯁꯨ ꯅꯣꯏ ꯃꯊꯛꯇ ꯑꯗꯨꯝ ꯂꯩꯔꯒ ꯎꯝ ꯎꯝ ꯅꯣꯏꯒꯤ ꯑꯃ ꯍꯧꯖꯤꯛ ꯆꯥꯛ ꯊꯣꯡꯉꯤꯗꯣ ꯑꯗꯨ ꯖꯔꯕꯨ
ꯇꯦ ꯑꯗꯨꯃꯗ ꯇꯧꯁꯤ ꯊꯝꯕ ꯌꯥꯗꯦ ꯃꯣꯏ ꯌꯨꯝꯕꯨꯗꯣ ꯑꯗꯨꯅ ꯍꯥꯟꯅ ꯃꯅꯨꯡꯗ ꯇꯧꯔꯝꯃꯦꯕ ꯄꯥ ꯅꯣꯡꯃ ꯑꯍꯥꯟꯕꯩꯗ ꯌꯨꯝꯕꯨꯗꯨꯅ ꯉꯥꯡꯉꯛꯏ ꯊꯥꯎ ꯀꯩꯀꯥ ꯇꯧꯅꯤ ꯈꯣꯠꯅꯤ ꯊꯥꯎꯔꯦꯛ ꯀꯥꯅꯤ ꯈꯣꯠꯅꯤꯅ ꯕꯤꯜꯗꯤꯡꯗꯣ ꯇꯧꯍꯟꯅꯤꯡꯗꯕ ꯑꯗꯨꯒꯤ
ꯑꯣ ꯐꯔꯛ ꯇꯥꯏꯍꯦ ꯅꯣꯏꯗꯨꯗꯤ ꯑ ꯆꯂꯣꯗ ꯅꯪꯒꯤꯗꯨꯗꯤ ꯆꯩ ꯆꯥꯅꯤꯗ ꯑꯣꯟꯊꯣꯛ ꯑꯣꯟꯊꯣꯛꯄ ꯌꯥꯝ ꯇꯥꯢ ꯇꯣꯛꯑꯣ ꯌꯥꯔꯦꯗ ꯑꯗꯨ ꯑꯗꯨꯃꯥꯏꯅ ꯀꯩꯅꯣ ꯇꯧꯕꯗꯤ ꯑꯩꯗꯤ ꯅꯍꯥꯟꯈꯩ ꯅꯪꯒꯤ ꯅꯪ ꯐꯖꯅꯁꯨ ꯍꯥꯏꯗꯦ
ꯀꯩꯗꯧꯔꯒꯦꯍꯦ
ꯉꯝꯃꯔꯣꯢ
ꯏꯌꯥ
ꯍꯨ ꯍꯣꯇꯦꯜ ꯐꯝꯃꯤ ꯑꯣꯜꯂꯒꯦꯔꯣ ꯅ
ꯁꯥꯢꯠ ꯏꯟꯀꯝ ꯅꯤ ꯀꯩꯅꯣ
ꯌꯥꯔꯦ ꯁꯥꯏꯠ ꯏꯟꯀꯝꯒ ꯇꯥꯟꯕꯤꯔꯅꯨ ꯌꯥꯔꯦ ꯅꯪ ꯂꯨꯄꯥ ꯌꯥꯡꯈꯩ ꯌꯥꯡꯈꯩꯗꯣ ꯄꯤꯔꯒꯦ ꯌꯥꯔꯦ
ꯄꯤꯔꯣꯅꯦ ꯊꯥꯔꯛꯑꯣꯅꯦ ꯄꯤꯔꯣꯅꯦ
ꯄꯤꯒꯦꯅꯦ ꯄꯤꯒꯦꯅꯦ
ꯄꯤꯕꯅꯦ ꯄꯤꯕꯅꯦ
ꯍꯥ ꯍꯥꯥ ꯍꯥ
ꯏꯁ ꯏꯁ
ꯇꯣꯛꯑꯣꯀꯣ ꯌꯥꯔꯦ ꯇꯣꯛꯑꯣ ꯍꯥꯏꯗꯤ ꯎꯝ ꯎ ꯍꯨꯝ ꯈꯠꯅꯔꯛꯀꯅꯤꯍꯦ
ꯆꯥꯏꯅꯖꯦꯕ꯭ꯔꯣ
ꯌꯥꯝꯅ ꯅꯪ ꯑꯗꯨꯗ ꯍꯣꯊꯦꯜ ꯐꯝ ꯆꯠꯂꯤꯔꯣ ꯌꯥꯝꯅ ꯑꯣꯞ ꯃꯤꯒꯤ ꯐ꯭ꯔꯤ ꯇꯥꯏꯃꯤꯡꯉꯥꯏꯍꯥꯛ ꯇꯥꯎꯊꯣꯛꯑꯒꯗꯤ ꯁꯨꯝ ꯃꯤꯅ ꯌꯣꯟꯜꯍꯟꯕ ꯃꯥꯜꯂꯅꯤ ꯃꯥꯅ ꯌꯣꯜ ꯂꯩꯔꯝꯃꯦ
ꯄꯨꯡ ꯀꯩꯅꯣꯗꯒꯤꯅꯣ ꯄꯨꯡ ꯀꯌꯥꯔꯣ ꯃꯉꯥꯗꯒꯤ ꯑꯩꯅ ꯂꯣꯏꯔꯛꯄꯗ ꯑꯗꯨꯝ ꯂꯣꯏꯔꯦ
ꯀꯩꯅꯣ ꯑꯩ ꯃꯉꯥꯗꯩ ꯑꯩ ꯂꯣꯢ
ꯃꯉꯥ ꯃꯈꯥꯏꯗꯒꯤ ꯇꯥꯎꯕ ꯍꯧꯔꯦ ꯑꯗꯨꯒ ꯑꯉꯥꯡꯒꯩ ꯑꯩꯅ ꯇꯥꯎꯕ ꯂꯣꯏꯔꯛꯄ ꯀꯥꯟꯗ ꯑꯉꯥꯡꯈꯩ ꯆꯥꯕ ꯂꯣꯢꯕꯗ ꯑꯗꯨꯝ ꯂꯣꯏꯔꯦ
ꯑꯦ ꯑꯉꯥꯡꯈꯩ ꯈꯛ ꯑꯉꯥꯡꯈꯩ ꯑꯣꯏꯇꯥꯔꯖꯨ ꯑꯉꯥꯡꯈꯩ ꯈꯛ ꯑꯣꯏꯇꯥꯔꯖꯨ ꯃꯤ ꯑꯇꯣꯞ ꯑꯇꯣꯞꯄꯖꯨ ꯃꯌꯥꯝ ꯑꯗꯨꯝ ꯅꯪ ꯍꯣꯇꯦꯜ ꯐꯝꯕꯤ ꯑꯣꯜꯂꯒꯦꯔꯕ
ꯖꯁ ꯑ ꯁꯦꯠ ꯢꯟ ꯀꯩꯗꯧꯔ ꯍꯣꯇꯦꯜ ꯐꯝꯕꯤꯔꯣ ꯍꯣꯇꯦꯜ ꯐꯝꯕꯤꯒꯥꯏꯅ ꯍꯥꯏꯕ꯭ꯔꯣ
ꯑꯦ ꯑꯗꯨ ꯅꯠꯇ꯭ꯔꯗꯤ ꯀꯩꯅꯣ ꯅꯪ ꯃꯈꯥ ꯑꯩꯗꯤ ꯅꯪ ꯑꯥ ꯃꯊꯛꯇ ꯅꯪ ꯊꯣꯛꯄ ꯑꯃ ꯇꯧꯔ ꯂꯩ
ꯇꯥꯅꯤꯡꯗꯦ ꯑꯗꯨꯝꯕ ꯀꯣꯛꯇꯨ ꯇꯧꯔꯛꯀꯅꯨ ꯍꯥꯏꯕꯅꯤꯅꯦ
ꯌꯥꯝ ꯂꯦꯝꯗ꯭ꯔꯦꯅ
ꯀꯔꯤ ꯐꯔꯦ ꯀꯩꯗꯧꯔꯒꯦ ꯑꯦ ꯂꯦꯝꯃꯤ ꯉꯩꯗꯅꯦ ꯑꯗꯨꯝ ꯀꯣꯡꯒꯣꯡ ꯂꯥꯎꯔ ꯂꯩꯔꯅꯤ
ꯑꯩꯉꯣꯟꯗꯁꯨ ꯐꯖꯅ ꯍꯥꯏꯗꯕ ꯑꯗꯨꯒ
ꯀꯔꯤ ꯍꯥꯏꯗꯧꯔꯤꯒꯦ ꯍꯥꯏꯔꯤꯗꯨꯗꯤ
ꯍꯥꯏꯗ꯭ꯔꯥꯖꯨ ꯌꯥꯕ꯭ꯔꯥ ꯍꯥꯢꯁꯦ
ꯀꯔꯤ ꯍꯥꯏꯗ꯭ꯔꯒꯦ ꯍꯥꯢꯕꯅꯤꯗ
ꯅꯪ ꯑꯗꯨꯃꯥꯏꯅ ꯇꯧꯋꯦ ꯍꯥꯏꯕ꯭ꯔꯕ ꯅꯪꯅ ꯃꯊꯛꯇ ꯑꯗꯨꯝ ꯇꯧꯔ ꯅꯣꯏ ꯑꯉꯥꯡꯈꯩ ꯈꯛ ꯌꯣꯟꯕꯒꯤ ꯃꯥꯜꯂꯨꯔꯦ ꯅꯪꯅ ꯑꯥ ꯃꯤ ꯑꯇꯣꯞꯄ ꯂꯩ ꯑꯗꯩ ꯑꯩ ꯅꯣꯏ ꯁꯥꯠ ꯇꯨꯏꯁꯟꯒꯤ ꯃꯣꯏꯒꯤ ꯄꯦꯔꯦꯟꯁ ꯀꯩꯀꯥ ꯃꯥꯜꯂꯨꯔꯦ ꯂꯨꯄꯥ ꯌꯥꯡꯈꯩꯒꯤ ꯂꯩ ꯀꯩꯅꯣꯒꯤ ꯂꯩ ꯍꯥꯏꯗꯣ ꯅꯪ ꯑꯗꯨꯃꯥꯏꯅ ꯑ ꯂꯂꯣꯟꯕꯤ ꯁꯥꯗꯅ ꯍꯣꯇꯦꯜ ꯐꯝꯃꯤ ꯀꯥꯢ ꯈꯪꯉꯤ ꯀꯩꯅꯣ
ꯖꯥꯠ ꯖꯥꯠꯅꯤꯗ ꯋꯥꯔꯤ
ꯃꯦ ꯈꯣꯏꯗꯧ ꯁꯥꯎꯒꯠꯂꯦ
ꯊꯝꯈꯤꯗꯣꯏꯅꯦ ꯌꯦꯡꯉꯣ
ꯎꯝ ꯅꯪꯁꯤ ꯌꯥꯏꯅꯦ ꯅꯪ ꯐꯖꯅꯒ ꯍꯥꯏꯕ ꯌꯥꯏꯅꯦ
ꯅꯪ ꯀꯔꯤ ꯍ ꯑꯦ ꯀꯔꯤꯅꯣ ꯅ ꯀꯔꯤꯅꯣ ꯁꯤꯗ ꯀꯩꯗꯧꯅꯤꯡꯉꯥꯏ ꯂꯩꯒꯦ ꯑꯝꯇ ꯍꯥꯏꯌꯨꯅꯦ
ꯑꯗꯨ ꯑꯩꯗꯤ ꯅꯪ ꯑꯥ ꯃꯊꯛꯇ ꯃꯥꯜꯂꯨꯔꯦ ꯀꯗꯥꯥꯏꯗꯒꯤ ꯅꯪꯒꯤ ꯑꯗꯨꯒꯤ ꯈꯨꯇꯧꯗꯨꯗꯤ ꯀꯅꯥ ꯈꯪꯅꯤꯒꯦ
ꯀꯔꯤ ꯀꯥꯏꯔꯒꯦ ꯍꯥꯏꯕꯅꯤꯗ
ꯀꯥꯏ ꯍꯦ ꯌꯥꯝꯅ
ꯀꯔꯤꯅꯣ ꯀꯥꯏꯁꯦ
ꯑꯦ ꯍꯝ ꯌꯥꯝꯅ ꯊꯧ ꯂꯩꯇꯕ ꯃꯤ ꯌꯥꯝꯅ ꯆꯔꯥ ꯇꯥꯟꯕ ꯃꯤꯒꯤ ꯇꯥ꯭ꯌꯞꯇ
ꯁꯨꯝ ꯅꯨꯡꯉꯥꯏꯕꯩ ꯇꯧꯕꯅꯤ ꯀꯩꯅꯣ
ꯅꯨꯡꯉꯥꯢꯕꯩ- ꯇꯧꯕꯗꯣꯅꯥ ꯅꯨꯡꯉꯥꯏꯕꯩ ꯇꯧꯕꯨ ꯇꯧꯔꯗꯤ ꯃꯅꯨꯡꯗ ꯇꯧꯔꯒꯥ ꯅꯣꯏꯒꯤ ꯑꯥ ꯍꯣꯁꯇꯦꯜ ꯗꯨꯏ ꯑꯉꯥꯡ ꯗꯨꯗ ꯄꯤꯌꯣ ꯗꯣ
ꯃꯅꯨꯡꯗ ꯌꯥꯗꯦ ꯍꯥꯏꯕꯥ ꯅꯠꯇꯔꯣ ꯗ
ꯑꯦ ꯑꯗꯨꯗꯤ ꯅꯪ ꯃꯈꯥ ꯅꯪ ꯁꯨꯝ ꯐꯝꯃ ꯂꯩꯕꯩ ꯀꯩ ꯃꯊꯧ ꯇꯥꯒꯦ ꯅꯪ ꯅꯍꯥꯟ ꯅꯪ
ꯀꯅꯥꯅ ꯐꯝꯃ ꯂꯩꯔꯦ ꯍꯥꯏꯔꯒꯦ
ꯇꯥꯎꯔꯦ ꯐꯝꯃꯥ ꯂꯩ ꯍꯥꯏꯗꯤ ꯅꯪ ꯄꯨꯡ ꯃꯉꯥꯗꯩ ꯇꯔꯦꯠꯄꯨꯛ ꯇꯥꯛꯑꯗꯤ ꯑꯦ ꯇꯥꯎꯕꯗꯣ ꯐꯝꯃꯤ ꯅꯠꯇꯔꯣ ꯃꯤ ꯑꯇꯣꯞꯄ ꯂꯥꯛꯇ꯭ꯔꯣ ꯆꯥꯕ
ꯆꯥꯗꯤꯌꯦ ꯂꯩꯔꯁꯨ
ꯆꯥ ꯕꯣꯔꯥ ꯇꯧꯕ ꯃꯤ ꯆꯥ ꯕꯣꯔꯥ ꯂꯩ ꯅꯣꯏ ꯕꯣꯔꯥ ꯀꯩꯀ ꯁꯤꯡꯖꯨ ꯀꯩꯀ ꯆꯥꯕ ꯂꯥꯛꯄ ꯃꯤ ꯂꯩꯗꯔꯣ ꯑꯗꯨꯗ
ꯁꯤꯡꯖꯨꯒ ꯑꯝꯇ ꯇꯧꯗꯦꯗ
ꯀꯔꯤꯗꯧꯔꯤꯕꯥ ꯅꯨꯡꯊꯤꯟꯗꯥꯗꯤ
ꯏꯕꯣꯛꯅ ꯐꯝꯕꯅꯤ ꯍꯅꯨꯕ ꯍꯅꯨꯕꯤ ꯍꯅꯨꯕ ꯍꯅꯨꯕꯤ ꯈꯔ ꯂꯥꯛꯄꯗꯣ ꯑ ꯗꯨꯀꯥꯟꯗꯗꯤ ꯑꯈꯣꯏꯗꯤ ꯈꯪꯗꯤ ꯈꯪꯗꯅ ꯃꯊꯛꯇ ꯂꯥꯏꯔꯤꯛ ꯇꯥꯛ ꯂꯩꯔꯒ
ꯅꯨꯡꯗꯥꯡ ꯅꯪꯅ ꯄꯨꯡ ꯃꯉꯥꯗꯩ ꯇꯥꯎꯔꯤꯖꯤꯅ ꯀꯩꯒꯤꯅꯣꯕ
ꯑꯉꯥꯡꯒꯩꯒꯤ ꯕ꯭ꯔꯦꯛꯇꯣ ꯄꯨꯡ ꯇꯔꯨꯛ ꯃꯈꯥꯏꯗ ꯊꯥꯕ
ꯑꯗꯨ ꯌꯥꯝ ꯇꯣꯡꯕꯗꯨ ꯅꯠꯇꯦ ꯑꯗꯨ ꯑꯗꯨꯏ ꯇꯥꯏꯃꯤꯡꯗꯨꯗꯗꯤ ꯅꯣꯏ ꯍꯥꯅꯨꯕꯤꯗꯨꯗꯤ ꯐꯝꯗ꯭ꯔꯕ
ꯐꯝꯃꯦ ꯐꯝꯃꯦ ꯑꯗꯨꯝ ꯂꯩ ꯗꯨꯀꯥꯟ ꯃꯅꯨꯡꯗ
ꯃꯥꯅ ꯀꯔꯤ ꯌꯣꯜꯂꯤꯅꯣꯕ
ꯃꯥꯒꯤꯁꯦ ꯁꯇꯦꯁꯟꯅꯔꯤ ꯑꯉꯥꯡꯒꯤ ꯕꯣꯔꯗꯤꯡ ꯊꯝꯃꯅꯤꯅ ꯁꯇꯦꯁꯟꯅꯔꯤꯒꯤ ꯀꯩꯀꯥꯗꯣ ꯈꯔ ꯊꯝꯃꯦ
ꯎꯝ
ꯍꯠ ꯆꯅ ꯊꯝꯃꯦ ꯁꯤꯡꯖꯨ ꯊꯝꯃꯦ ꯑꯣ
ꯎꯝ
ꯑꯉꯥꯡꯒꯩ ꯁꯤꯡꯖꯨꯗꯤ ꯈꯔꯥ ꯂꯩ ꯑꯗꯨ ꯈꯠꯇꯅꯤ
ꯅꯪ ꯍꯣꯔꯦꯟ ꯇꯧꯔꯝꯗꯥꯏ ꯑꯗꯨꯏ ꯃꯐꯝꯗꯣ ꯑꯩꯉꯣꯟꯗ ꯚꯤꯗꯤꯑꯣ ꯀꯣꯜ ꯇꯧꯔꯛꯑꯣ ꯌꯥꯏꯌꯦ ꯌꯥꯏꯌꯦ ꯅꯪ ꯑꯣꯟꯊꯣꯛ ꯑꯣꯟꯊꯣꯛꯄꯥ ꯌꯥꯝ ꯇꯧꯋꯤꯅꯦ
ꯂꯣꯏꯔꯦ ꯀꯣꯛꯇꯣ ꯑꯗꯨꯋꯥꯏꯗ ꯑꯗꯨꯝ ꯂꯩꯔꯗꯤ ꯌꯔꯔꯣꯏꯗ
ꯏꯁ ꯎꯝ ꯅꯪꯅ ꯑꯩꯔꯥ ꯌꯔꯣꯏꯗꯣꯏꯖꯦ
ꯇꯥꯅꯕꯥ ꯍꯥꯏ ꯌꯥꯗꯦ
ꯀꯩꯅꯣ ꯒ꯭ꯌꯥꯟ ꯇꯥꯕ ꯇꯥꯗꯕꯕꯣ
ꯈꯣꯠꯄ ꯉꯝꯗꯣꯔꯤꯒꯦ ꯒ꯭ꯔꯣꯠ ꯑꯝꯇ ꯂꯩꯔꯔꯣꯏ
ꯌꯥꯝ ꯆꯥꯎꯋꯤ ꯌꯥꯝ ꯅꯪ ꯑꯗꯨ ꯑꯗꯨꯒꯤ ꯌꯣꯟꯂꯒ ꯀꯌꯥꯝ ꯒ꯭ꯔꯣꯠ ꯂꯥꯛꯀꯦ ꯀꯌꯥꯝ
ꯑ ꯅꯪꯒꯤ ꯋꯥ ꯍꯥꯏꯕꯥ ꯋꯥꯅꯤ
ꯎꯝ ꯅꯪꯅ ꯑꯗꯨꯗ ꯅꯪꯒꯤ ꯄꯔꯄꯁꯇꯣ ꯍꯥꯏꯕ ꯋ꯭ꯅꯤ ꯑꯩꯅꯥ ꯍꯥꯏꯕꯗꯤ
ꯅꯪꯒꯤ ꯋꯥꯈꯜꯂꯣꯟꯗꯣ ꯍꯥꯏ ꯋꯥꯅꯦ ꯅꯪ ꯄꯔꯄꯁꯇꯣ
ꯑꯦ ꯑꯦ ꯃꯤ ꯍꯥꯢꯖꯦ ꯒ꯭ꯌꯥꯟ ꯇꯥꯗꯦ ꯍꯥꯟꯅ ꯀꯥꯎꯟꯇꯔ ꯇꯧꯗꯣꯏ ꯇꯧꯔ ꯂꯩꯑꯣ ꯇꯥꯅꯤꯡꯗꯦ
ꯀꯥꯎꯟꯇꯔ ꯇꯧꯕꯩ ꯅꯠꯇꯦ ꯊꯕꯛ ꯑꯃ ꯇꯧꯕ ꯀꯥꯟꯗ ꯑꯗꯨꯅ ꯍꯦ ꯅꯍꯥꯟ ꯊꯔꯥꯗꯤ ꯀꯩꯗꯧꯋꯤ
ꯅꯪ ꯇꯩꯗꯣ ꯆꯥꯅꯔꯤꯕ꯭ꯔꯥ ꯍꯥꯏꯕꯅꯤꯗ ꯅꯪ ꯁ꯭ꯇꯦꯇꯁ ꯗꯨꯒ ꯑꯣꯖꯥ ꯑꯣꯏ ꯅꯪ ꯑꯣꯖꯥ ꯂꯩ ꯑꯣꯏꯕ ꯆꯠꯂꯤꯔꯕ ꯆꯐꯝ ꯆꯠꯂꯤꯔꯣ
ꯐꯝꯕꯅꯦ ꯍꯦꯇꯞ ꯇꯝꯃꯕ꯭ꯔꯣ
ꯑꯦ ꯉꯁꯤ ꯆꯞ ꯃꯥꯟꯅꯗ꯭ꯔꯣ
ꯀꯔꯤꯗ ꯃꯥꯟꯅꯔꯤꯒꯦ
ꯀꯩꯅꯣꯗꯨꯗ ꯑꯗꯨꯝ ꯇꯧꯕ ꯃꯥꯜꯂꯨꯔꯦ ꯃꯥ ꯍꯥꯏꯁꯦ ꯃꯊꯛꯇꯨꯗ ꯇꯧꯔꯒ ꯑꯗꯨꯝ ꯅꯣꯏꯒꯤ ꯆꯥꯛ ꯊꯣꯡꯕꯗꯨꯗ ꯑꯗꯨꯅꯗꯤ ꯑꯩ ꯉꯔꯥꯡ ꯍꯪꯉꯤꯗꯣ ꯑꯃꯥꯏꯅ ꯇꯧꯔꯒ ꯑꯉꯥꯡꯒꯤ ꯃꯣꯏꯒꯤ ꯆꯥꯕꯝ ꯆꯥꯔꯝꯗꯥꯏꯗ ꯄꯤꯕ ꯃꯥꯜꯂꯨꯔꯦ ꯑꯩꯅ ꯈꯟꯕꯅ ꯅꯁ ꯕꯣꯠꯒꯤ ꯀꯩꯅꯣ ꯇꯧꯔꯝꯗꯥꯏꯗ ꯅꯪꯅ ꯄꯤꯈꯤꯕ ꯃꯥꯜꯂꯨꯔꯦ ꯅꯣꯏꯒꯤ ꯑꯗꯨꯒꯤ ꯃꯅꯨꯡꯗꯨ ꯈꯛ ꯃꯥꯜꯂꯨꯔꯦ ꯅꯪꯒꯤꯗꯨꯗꯤ ꯄꯨꯔꯥ ꯄꯨꯔꯥ ꯂꯣꯏ ꯃꯤ ꯂꯣꯏꯅꯃꯛꯀꯤ ꯅꯠꯇ꯭ꯔꯣ ꯅꯪꯒꯤꯗꯨꯗꯤ ꯅꯨꯡꯇꯤꯒꯤꯁꯨ ꯇꯧꯗꯣꯏꯔꯥ ꯑꯗꯣ ꯅꯪꯒꯤꯗꯣ
ꯎꯝ
ꯎꯝ ꯍꯝ ꯈꯪꯗꯦꯗ ꯑꯣꯟꯊꯣꯛ ꯑꯣꯟꯊꯣꯛꯄ ꯌꯥꯝ ꯇꯧꯔꯝꯃꯦꯗ ꯀꯩꯗꯧꯏꯅꯣ ꯍꯧꯖꯤꯛ ꯇꯥꯎꯗ꯭ꯔꯣ ꯍꯜꯂꯣ ꯍꯜꯂꯣ
ꯎꯝ
ꯇꯥꯗ꯭ꯔꯣ
ꯎꯝ
ꯀꯩꯗꯧꯔꯤꯒꯦ
ꯍꯦꯟꯖꯥꯡ ꯁꯦꯝ
ꯎꯝ ꯍꯣꯏ ꯁꯦꯝꯗꯣ ꯁꯦꯝꯗꯣ ꯊꯝꯃꯦ ꯑꯗꯨꯗꯤ ꯊꯝꯃꯒꯦ